ꯍꯜꯂꯣ ꯇꯥꯔꯕꯣ
ꯇꯥꯔꯦ ꯇꯥꯔꯦ ꯏꯆꯦ ꯆꯥꯛ ꯆꯥꯔꯕꯣ ꯏꯆꯦ
ꯑ ꯆꯥꯔꯦ ꯅꯪꯗꯤ ꯆꯥꯈ꯭ꯔꯕꯣ
ꯎꯝ ꯑꯩꯈꯣꯏꯗꯤ ꯆꯥꯔꯦꯗ ꯑꯩꯗꯤ ꯉꯥꯛꯇꯪꯕꯨ ꯑꯣꯏꯔꯨꯔꯣꯝ
ꯌꯌꯨꯔꯣꯞ ꯀꯩꯗꯧꯔꯦ ꯉꯁꯤꯗꯤ ꯊꯕꯛ ꯑꯇꯩ ꯆꯠ ꯊꯣꯛꯑꯣꯕ ꯉꯟꯅ ꯎꯏ ꯂꯩꯔꯝꯃꯤꯗ
ꯑꯩꯗꯣ ꯉꯁꯤ ꯑꯗꯨꯝ ꯚꯗꯤꯑꯣ ꯌꯦꯡꯉꯝꯕꯗꯒꯤ ꯑꯗꯨꯝ ꯍꯤꯄꯕ
ꯎꯝ
ꯑꯗꯨꯒꯤꯅꯤꯗ
ꯎꯝ ꯅꯣꯏ ꯍꯟꯗꯛ ꯅꯦꯠ ꯀꯩꯀꯥ ꯑꯦꯛꯖꯥꯝꯅ ꯀꯔꯝ ꯀꯥꯟꯗ
ꯎꯝ ꯍ ꯗꯦꯠ ꯇ꯭ꯋꯦꯟꯇꯤ ꯅꯥꯏꯟ ꯇꯗꯦ
ꯎꯝ
ꯗꯦꯠ ꯇ꯭ꯋꯦꯟꯇꯤ ꯅꯥꯏꯟꯗ
ꯎꯝ
ꯀꯩꯅꯣꯗꯤ ꯁꯦꯟꯇꯔꯗꯤ ꯍꯥꯏꯗ꯭ꯔꯤ ꯑ ꯏꯝꯐꯥꯜꯗꯤ ꯇꯥꯗꯤ ꯇꯥꯅꯤ
ꯑꯣ ꯅꯍꯥꯟ ꯆꯦ ꯁꯣꯃꯣꯂꯥꯗꯤ ꯀꯩꯅꯣꯝꯃ ꯍꯥꯏꯌꯦꯕ ꯊꯧꯕꯥꯜ ꯇꯥꯏ ꯑꯗꯣ ꯇꯥꯏꯌꯦ
ꯑ ꯑꯗꯨꯗꯤ ꯁꯣꯝꯂꯥ ꯊꯧꯕꯥꯜꯗ
ꯎꯝ ꯑꯗ ꯑꯗꯨꯗ ꯃꯥꯅ ꯀꯩꯅꯣꯒꯤꯁꯨ ꯍꯥꯏꯕ ꯊꯧꯕꯥꯜꯒꯤ ꯀꯔꯝ ꯀꯔꯝ ꯖꯒꯥ ꯍꯥꯏꯕꯗꯤ ꯃꯐꯝ ꯄꯥꯡꯅ ꯈꯪꯗ꯭ꯔꯤꯗꯅ ꯊꯧꯕꯥꯜꯗꯗꯤ
ꯈꯪꯗ꯭ꯔꯦ
ꯑꯗꯨꯒꯤ ꯈꯔꯁꯨ ꯍꯪꯉꯝꯕꯅꯦꯕ ꯑꯗꯩ ꯑꯩꯁꯨ ꯊꯧꯕꯥꯜꯗꯨ ꯁꯦꯟꯇꯔ ꯍꯟꯗꯛ ꯑꯍꯥꯟꯕ ꯄꯤꯕꯅꯤꯅ ꯈꯪꯗꯕꯗꯣ
ꯍꯣꯏ ꯍꯣꯏ ꯑꯩꯈꯣꯏ ꯍꯟꯗꯛ ꯑꯍꯥꯟꯕ ꯑꯣꯏꯗꯣꯏꯅꯤ ꯊꯧꯕꯥꯜꯒꯤ
ꯎꯝ ꯑꯗꯣ ꯅꯣꯏꯒꯤ ꯎꯝ ꯅꯍꯥꯟ ꯈꯟꯕꯒꯤ ꯄꯤꯕꯗꯗꯤ ꯊꯧꯕꯥꯜꯗ ꯌꯥꯎꯗꯕ ꯃꯥꯜꯜꯂꯤꯅ
ꯎꯝ ꯌꯥꯎꯗꯦ ꯏꯁꯦ
ꯑꯗꯨꯒ ꯑꯗꯨꯝ ꯄꯤꯁꯜꯂꯛꯄ ꯇꯥꯔꯦ ꯃꯣꯏꯗꯨꯗꯤꯀꯣ
ꯎꯝ
ꯎꯝ
ꯍꯟꯗꯛ ꯍꯣꯏ ꯑ ꯊꯥꯏꯌꯦ ꯏꯆꯦ ꯃꯥꯁꯨ
ꯎꯝ
ꯍꯧ ꯀ ꯏꯝꯐꯥꯜꯗ ꯇꯥꯔꯛꯑꯦ ꯑꯗꯨꯒ ꯑꯩꯈꯣꯏꯅ ꯑꯃꯨꯛ ꯀꯥꯏ ꯋꯥꯏꯗꯅꯣ ꯈꯪꯗ꯭ꯔꯦ
ꯎꯝ ꯏꯝꯐꯥꯜ ꯑꯣꯢꯔꯗꯤ ꯎꯝ ꯍꯥꯏꯔꯣ
ꯔꯦꯅꯨꯁꯨ ꯊꯧꯕꯥꯜꯂ ꯇꯥꯏ
ꯔꯦꯅꯨꯖꯨ
ꯑꯥ
ꯏꯆꯦ ꯁꯣ ꯃꯨꯔꯥꯅ ꯅꯍꯥꯟ ꯔꯦꯅꯨꯒ ꯄꯥꯎ ꯐꯥꯎꯅꯗ꯭ꯔꯤꯕ ꯈꯪꯗ꯭ꯔꯤꯕ ꯈꯪꯗꯦ ꯔꯦꯅꯨꯗꯤ ꯀꯩꯝ ꯍꯥꯏꯔꯛꯇꯦꯕ ꯃꯥ ꯑꯦꯅꯂꯤꯁ ꯁꯥꯏꯕꯛ ꯀꯩꯅꯣꯝꯗꯤ ꯍꯥꯏꯐꯦꯠ ꯑꯃ ꯃꯤ ꯑꯃꯗꯤ ꯄꯜꯂꯝꯕꯅꯤ
ꯑꯣ ꯍꯣꯏ ꯍꯣꯏ ꯃꯣꯏ ꯑꯃꯨꯛ ꯇ꯭ꯔꯦꯟꯅꯤꯡ ꯑꯃꯨꯛ ꯐꯖꯩ ꯃꯥꯟꯅꯅꯕꯒꯤ ꯁꯨꯝ ꯏꯆꯦꯅ ꯐꯗꯕ ꯑꯣꯏꯔꯝꯅꯤ ꯑꯗꯨꯒ ꯆꯥꯏꯅꯥꯂꯤꯁꯀ ꯃꯥꯒꯅ ꯊꯧꯕꯥꯜ ꯐꯔꯦꯅ ꯈꯜꯂꯦ ꯑꯩꯅ ꯏꯊꯟꯗ ꯑꯣꯏꯔꯗꯤ ꯁꯨꯝ ꯇꯜꯂꯤꯗꯅ ꯆꯦꯅꯥꯂꯤꯁꯀ ꯇꯥꯕꯅꯤꯅ ꯆꯦꯅꯥꯂꯤꯁ ꯆꯠꯆꯔꯁꯨ ꯌꯥꯔꯦ
ꯎꯝ ꯔꯦꯅꯨꯅ ꯀꯗꯥꯏꯗꯒꯤꯅꯣ ꯃꯥꯅ ꯀꯃꯥꯏꯅ ꯆꯠꯄ ꯃꯥꯗꯤ
ꯑꯣ ꯏꯆꯦ ꯃꯥꯗꯣ ꯃꯥꯔ ꯌꯦꯡꯉꯅꯤ ꯈꯪꯗꯦ ꯃꯥꯅ ꯑꯃꯨꯛ ꯏꯆꯦ ꯑ ꯑꯩꯈꯣꯏ ꯊꯣꯛ ꯂꯣꯏꯔꯒ ꯊꯣꯛꯑꯦꯕꯀꯣ ꯏꯀꯅꯃꯤꯛꯁꯅꯦꯕ
ꯔꯦꯅꯨꯖꯦ
ꯑꯗꯨꯒꯤ ꯃꯥꯅꯥ ꯑꯃꯨꯛ ꯇꯧ ꯆꯦ ꯁꯣꯃꯣꯂꯥ ꯃꯥꯏ ꯍꯥꯞꯆꯔꯅꯤ
ꯎꯝ
ꯆꯦ ꯁꯣꯃꯣꯂꯥ ꯑꯩꯈꯣꯏꯅ ꯍꯥꯟꯅ ꯑꯦꯛꯖꯥꯝ ꯂꯩꯕꯅꯤꯅ
ꯎꯝ ꯍꯣꯏ ꯑꯣ ꯑꯗꯨꯏꯗꯤ ꯎꯝ ꯑꯗꯨꯒ ꯑꯣ ꯑꯣ ꯑꯣ ꯑꯦꯛꯖꯥꯝꯁꯦ ꯀꯩꯅꯣ ꯇꯧ ꯇꯥꯔꯒꯁꯨ ꯃꯥꯟꯅꯗꯦꯕ ꯁꯞꯖꯦꯛ ꯃꯥꯟꯅꯗꯕꯅꯤꯅ ꯅꯠꯇ꯭ꯔꯥ
ꯎꯝ
ꯎꯝ
ꯏꯆꯦꯗ ꯊꯥꯖꯤꯟꯈꯤꯕ꯭ꯔꯥ
ꯑꯣ ꯊꯥꯗꯤ ꯊꯥꯖꯗ꯭ꯔꯦ ꯑꯗꯣ ꯄꯩꯁꯥ ꯊꯤꯗ꯭ꯔꯤꯅꯦ ꯄꯩꯁꯥꯗꯣ ꯌꯥꯝꯕꯒꯤ ꯅꯣꯏꯗꯤ ꯂꯨꯄꯥ ꯀꯌꯥ ꯀꯌꯥ ꯑꯣꯏ
ꯑꯩꯈꯣꯏ ꯏꯆꯦ ꯆꯥꯇ꯭ꯔꯨꯛꯀ ꯌꯥꯡꯈꯩꯔ ꯀꯩꯅꯣꯝ ꯑꯣꯏꯕ ꯃꯥꯜꯂꯦꯕꯣ
ꯆꯥꯊꯣꯛꯑꯣꯏꯗꯕꯣ
ꯆꯥꯇ꯭ꯔꯛ ꯂꯥ ꯀꯥꯎ ꯀꯥꯎꯔꯦꯅꯦ ꯆꯥꯇ꯭ꯔꯨꯛꯂꯥ ꯀꯩꯅꯣꯝ ꯑꯣꯏꯕꯅꯦ ꯏꯆꯦ
ꯑꯝ ꯑꯥ ꯑꯩꯈꯣꯏꯒꯤ ꯆꯥꯇ꯭ꯔꯨꯛ ꯑꯣꯏꯕ ꯃꯣꯏ ꯑꯗꯨꯒ ꯀꯩꯅꯣ ꯀꯥꯒꯨꯒꯤ ꯀꯥꯁꯀꯨꯝꯕ ꯑꯦꯁ ꯁꯤ ꯑꯦꯁ ꯇꯤ ꯃꯣꯏꯗꯤ ꯑꯃꯨꯛ ꯆꯍꯨꯝ ꯀꯨꯟꯃꯉꯥ ꯈꯛ ꯇ ꯍꯥꯏꯕ꯭ꯔ ꯀꯩꯅꯣꯝ ꯍꯥꯏꯌꯦꯕ
ꯑꯣ ꯑꯣꯏꯔꯝꯅꯤ ꯑꯗꯨꯃꯥꯏꯅ ꯑꯩꯈꯣꯏꯁꯨ
ꯎꯝ ꯑꯗꯨꯃꯥꯏꯅ ꯃꯣꯏ ꯑꯃꯔꯣꯝꯗꯗꯤ ꯃꯣꯏꯗꯤ ꯈꯔ ꯅꯨꯡꯗꯤ ꯅꯨꯡꯉꯥꯏꯔꯦ ꯍꯥꯏꯕꯗꯤ ꯅꯨꯡꯉꯥꯏ ꯍꯥꯏꯕ ꯄꯩꯁꯥ ꯈꯔ ꯀꯣꯝꯃꯤ ꯗꯅꯥ ꯀꯣ
ꯃꯥꯅꯦ
ꯑꯥꯗꯨꯏ ꯍꯥꯏꯔꯨꯔꯒꯗꯤ ꯐꯂ ꯎ ꯑꯃ ꯈꯪꯗꯦ ꯀꯩꯅꯣ ꯈꯔ ꯈꯔ ꯄꯥꯎ ꯅꯣꯏ ꯂꯥꯏꯔꯤꯛ ꯄꯥꯅꯕ ꯃꯥꯗꯨꯗ ꯂꯥꯏꯕ꯭ꯔꯦꯔꯤ ꯀꯩꯀꯥ ꯆꯠꯅꯩꯗꯨꯗꯤ ꯂꯦꯅꯤꯀꯥ ꯍꯣꯏꯁꯨ ꯅꯣꯏꯁꯨ ꯂꯥꯏꯕ꯭ꯔꯦꯔꯤ ꯑꯗꯨꯝ ꯆꯠꯅꯗꯥꯏꯅꯦ
ꯂꯥꯏꯕꯦꯔꯤꯗ ꯆꯠꯇ꯭ꯔꯦ
ꯆꯠ
ꯅꯪꯅ ꯃꯧꯎꯄꯥ
ꯃꯥꯅꯤ ꯅꯪ ꯑ ꯅꯣ ꯁꯣꯝ ꯗꯤꯄꯥꯔꯠꯃꯦꯟꯗ ꯀꯩꯗ ꯆꯠꯄꯒꯤ
ꯑ ꯗꯤꯄꯥꯔꯠꯃꯦꯟꯗ ꯑ ꯆꯠꯄꯁꯨ ꯌꯥꯎꯋꯦ ꯑꯗꯨꯝ ꯀꯃꯥꯏꯅ ꯑꯗꯨ ꯇꯧꯔꯛꯄꯒꯤ ꯑꯗꯨꯝ ꯄꯩꯁꯥ ꯊꯤꯖꯤꯜꯂꯨꯔꯒ ꯑꯗꯨꯝ ꯁꯤꯗ ꯑꯣꯏꯅ ꯀꯥꯔꯒ ꯄꯔꯒꯦꯅ ꯆꯠꯇ꯭ꯔꯦ
ꯑꯃꯔꯣꯝꯗꯕꯨꯗꯤ ꯍꯣꯏ ꯂꯥꯏꯕꯦꯔꯤ ꯆꯠꯂꯒ ꯍꯜꯂꯛꯑꯒ ꯂꯥꯏꯔꯤꯛ ꯄꯥꯕꯁꯤꯁꯨ ꯋꯥꯏꯑꯕ ꯂꯥꯢꯕ꯭ꯔꯦꯔꯤꯗ ꯆꯠꯂꯨꯔꯦ ꯄꯥꯔꯨꯔꯦ ꯅꯠ ꯅꯠꯇ꯭ꯔꯥ
ꯑꯧ
ꯑꯗꯨꯗꯨꯅ ꯑꯃꯔꯣꯝꯗ ꯆꯠꯇꯕꯤꯗ ꯑꯗꯨꯝ ꯐꯝꯃꯒ ꯒ꯭ꯌꯥꯟ ꯇꯥꯅ ꯄꯥꯕꯗꯨꯁꯨ ꯀꯩꯁꯨꯕꯨꯗꯤ ꯀꯥꯏꯗꯕꯖꯥꯠꯅꯤꯗ
ꯎꯝ
ꯀꯩꯅꯣꯅꯦ
ꯏꯆꯦ ꯍꯣꯏꯗꯨꯁꯨ ꯖꯨꯂꯥꯏꯗ ꯇꯥꯔꯅꯤꯅꯦ
ꯎꯝ ꯖꯨꯂꯥꯏ ꯖꯨꯂꯥꯏ ꯅꯥꯏꯟꯇꯤꯟ ꯅꯠꯇꯦ ꯁꯚꯦꯟꯇꯤꯟ ꯑꯠꯇꯤꯟ ꯑꯣꯏ ꯃꯥꯜꯂꯦ
ꯑꯣ ꯍꯣꯏ ꯍꯣꯏ ꯖꯨꯂꯥꯏ ꯁꯚꯦꯟꯇꯤꯟ ꯃꯥ ꯖꯦꯅꯤꯀꯥꯅ ꯍꯥꯏ ꯒꯨꯝꯇꯧꯕꯅꯦ
ꯎꯝ ꯁꯠꯇꯨ ꯂꯥꯏꯔꯤꯛ ꯄꯥꯗꯦ ꯅꯡꯗꯤ ꯍꯥꯢꯅ ꯍꯥꯏꯅ ꯂꯥꯏꯕ꯭ꯔꯦꯔꯤ ꯈꯔ ꯆꯠꯂꯤ ꯐꯩ ꯑꯩꯈꯣꯏꯗꯤ ꯁꯣꯝ ꯅꯥꯀꯟ ꯑ ꯄꯨꯁꯄꯥ ꯑꯗꯨ ꯍꯥꯏꯔꯒ ꯑꯃꯨꯛ ꯍꯥꯏꯔꯒ ꯎꯝ ꯀꯟꯅ ꯍꯧꯖꯤꯟꯗ꯭ꯔꯤꯀꯥꯟꯗ ꯆꯠ ꯇꯍꯧꯕ ꯊꯥꯕ ꯌꯥꯕꯗꯣ ꯅꯠꯇꯗꯤ ꯀꯩ ꯍꯧꯖꯤꯟꯈ꯭ꯔꯗꯤ ꯌꯥꯝ ꯋꯥꯏꯑꯌꯦꯕ ꯆꯠꯇ ꯌꯥꯗꯦ ꯑꯃ ꯅꯣꯏꯒꯤ ꯁꯨ ꯂꯥꯏꯔꯤꯛ ꯐꯣꯡꯕ ꯈꯣꯠꯄ ꯌꯥꯝ ꯂꯩꯗꯅ ꯑꯗꯨ ꯆꯠ ꯇ ꯌꯥꯗꯕꯅꯤꯅ ꯆꯠꯂꯛꯀꯅꯤ ꯆꯠꯄꯗꯗꯤ ꯃꯇꯝꯗꯤ ꯑꯗꯨꯝ ꯀꯥꯏꯊꯣꯛꯑꯒ ꯇꯥꯕ ꯈꯣꯠꯄ ꯅꯣꯏ ꯑꯗꯨꯝ ꯇꯧꯗꯣꯏ ꯅꯠ ꯅꯠꯇ꯭ꯔ ꯅꯣꯏꯒꯤꯁꯨ ꯍꯥꯏꯗꯤ ꯃꯤꯅ ꯋꯥ ꯉꯥꯡꯕ ꯈꯣꯠꯄ
ꯇꯧꯋꯦ ꯍꯟꯗꯛꯀꯤꯁꯨ ꯑꯃꯨꯛ ꯄ꯭ꯔꯣꯒ꯭ꯔꯦꯁ ꯔꯤꯄꯣꯔꯠꯄꯨ ꯑꯩ ꯉꯔꯥꯡ ꯅꯨꯝꯗꯥꯡ ꯅꯝꯕ ꯂꯣꯏꯗ ꯉꯥꯏꯔꯤ
ꯄ꯭ꯔꯣꯒꯦꯁ ꯔꯤꯄꯣꯔ꯭ꯠ ꯅꯪ ꯆꯍꯤ ꯀꯌꯥꯁꯨ ꯑꯣꯏꯒꯤꯅꯣ ꯅꯠꯇ꯭ꯔ ꯊꯥꯒꯤꯔꯣ
ꯑꯍꯥꯟꯕꯒꯤ ꯊꯥ ꯇꯔꯨꯛꯀꯤ
ꯎꯝ
ꯊꯥ ꯇꯔꯨꯛ ꯂꯩꯕꯒꯤ ꯏꯈꯠ ꯀꯗꯣ ꯑꯗꯨꯗꯨꯒꯤ ꯍꯥꯟꯅ ꯈꯔꯅꯝ ꯉꯥꯎꯕ ꯑꯃꯨꯛ ꯐꯥꯔꯦ ꯑꯗꯨꯗꯤ ꯑꯗꯨꯝ ꯇꯧ ꯂꯩꯔꯦ ꯍꯦꯛꯇ ꯌꯥꯗꯦꯕ ꯍꯥꯟꯅ ꯇꯧꯗ꯭ꯔꯤꯀꯥꯟꯗ ꯂꯣꯏꯅꯃꯛ ꯅꯦꯠ ꯑꯣꯏꯔꯁꯨ ꯂꯣꯏꯅ ꯐꯥꯎ ꯂꯣꯏꯔꯒꯥ ꯂꯣꯏꯅ ꯂꯣꯏꯔꯀꯥꯟꯗ ꯃꯤꯁꯤ ꯇꯧꯕꯗꯣ ꯈ꯭ꯋꯥꯏꯗꯒꯤ ꯋꯥꯏ ꯁꯪꯉꯦ
ꯃꯥꯅꯦ ꯑꯗꯨꯅ ꯋꯥꯏ ꯁꯪꯉꯤ
ꯎꯝ
ꯑꯠ ꯑꯗꯨ ꯍꯥꯏꯔꯒꯥ ꯆꯦ ꯁꯣꯃꯣꯂꯥ ꯒꯤꯖꯨ ꯑꯝꯇꯪ ꯐꯥꯎꯖꯔꯗꯤ ꯐꯗꯧꯅꯤ ꯀꯔꯤꯅꯣ ꯀꯔꯤꯅꯣꯝꯃꯥ ꯍꯥꯏꯕꯗꯤ ꯄꯤ ꯍꯩꯆ ꯗꯤ ꯑꯣꯏꯒꯦꯔꯥꯅꯦ ꯅꯤꯠ ꯑꯣꯏꯒꯦꯔꯥ ꯑꯃ
ꯃꯥꯅꯦ
ꯃꯥꯗꯣ ꯍꯥꯏꯗꯤ ꯁꯨꯝ ꯎꯝ ꯇꯟꯖꯨ ꯇꯟꯂꯛꯇꯤꯅꯤ ꯁꯨꯝ ꯑꯩꯈꯣꯏ ꯂꯩꯃꯤꯟꯅꯔꯝꯕ ꯈꯣꯠꯄ ꯈꯒ ꯁꯨꯝ ꯑꯃ ꯑꯃ ꯇꯦꯛꯇ ꯇꯦꯛꯇ ꯀꯩꯅꯣ ꯇꯧꯔ ꯀꯩꯅꯣ ꯇꯧꯔ ꯑꯣꯏꯅꯔꯕꯅꯤꯅ ꯅꯠꯇ꯭ꯔꯥ
ꯃꯥꯅꯦ
ꯁꯨꯝ ꯃꯈꯥ ꯃꯈꯥ ꯂꯥꯛꯄꯅꯤꯅ ꯃꯥꯅ ꯑꯍꯟꯁꯨ ꯍꯧꯔ ꯂꯩꯥꯕꯗꯨꯁꯨ ꯀꯩꯝ ꯇꯧꯔꯛꯇꯦ
ꯑꯗꯨꯅꯦ ꯃꯥ ꯍꯟꯗꯛꯇꯤ ꯑꯃꯨꯛ ꯃꯁꯥ ꯑꯃꯨꯛ ꯉꯝꯗ ꯂꯩꯔꯦ
ꯑꯗꯨꯅꯦ ꯉꯁꯤ ꯇꯨꯏꯁꯟ ꯆꯠ ꯆꯥꯔꯣ ꯃꯥꯕꯣ
ꯉꯁꯤꯗꯤ ꯁꯟꯗꯦꯅꯤꯅ ꯆꯠꯇ꯭ꯔꯦ ꯏꯆꯦ ꯅꯍꯥꯟ ꯉꯔꯥꯡꯅꯦ ꯎꯝ ꯉꯔꯥꯡ ꯁ꯭ꯀꯨꯜ ꯆꯠꯇ꯭ꯔꯦ ꯉꯔꯥꯡ ꯉꯔꯥꯡꯁꯨ ꯃꯁꯥ ꯈꯔ ꯅꯨꯡꯉꯥꯏꯇꯅ ꯆꯠꯇ꯭ꯔꯦ ꯑꯗꯨꯒ ꯉꯁꯤꯒ ꯆꯠꯇ꯭ꯔꯦ
ꯎꯝ
ꯉꯁꯤꯅ ꯑꯃꯨꯛ ꯁꯟꯗꯦ ꯑꯣꯏꯕꯒꯤ
ꯎꯝ ꯉꯁꯥꯏ ꯑꯌꯨꯛ ꯑꯃ ꯋꯥꯔꯤ ꯁꯥꯟꯅꯕꯗꯗꯤ ꯆꯠꯁꯤꯔ ꯇꯧꯈꯤꯕꯅꯦꯕ ꯆꯠꯇꯤ ꯆꯠ ꯆꯠꯂꯨꯔꯅꯨꯗ ꯍꯥꯏꯗꯤ ꯃꯁꯥꯗꯣ ꯅꯣꯡ ꯅꯤꯅꯤ ꯐꯖ ꯄꯣꯊꯥꯊꯣꯛꯄꯅ ꯐꯩꯗꯅ ꯋꯥꯔꯅꯤ ꯑꯃꯨꯛꯁꯨ ꯂꯥꯎ ꯈꯣꯡ ꯇꯥꯛꯇꯤꯅꯤꯗꯅ ꯑꯉꯥꯡ ꯇꯥꯛꯄ ꯍꯥꯏꯕꯁꯤꯗꯕꯨ ꯊꯦꯝꯅꯧꯗꯅ ꯑꯗꯩ ꯉꯥꯏꯍꯥꯛꯃꯨꯛ ꯀꯪꯉ ꯈꯪꯉ ꯆꯩ ꯈꯣꯠꯇꯅ ꯇꯧꯔ ꯇꯥꯛꯄꯅꯤꯅꯕꯨ ꯍꯥꯏꯗꯅ ꯑꯍꯟ ꯇꯥꯛꯄꯅꯤꯅ ꯕꯔꯥ ꯕꯔꯥ ꯁꯤ ꯏꯔꯣ ꯁꯤꯗ ꯑꯩꯅ ꯁꯤꯐꯧꯅ ꯁꯤ ꯁꯤ ꯇꯧꯕ ꯅꯠꯇꯕꯅꯤꯅ
ꯃꯥꯅꯦ
ꯎꯝ ꯅꯧꯆꯥ ꯅ ꯅꯣꯏ ꯏꯪꯂꯤ ꯂꯦꯡꯒ꯭ꯨꯁꯇꯤꯛ ꯍꯥꯏꯕ꯭ꯔꯥ ꯏꯪꯂꯤꯁ ꯍꯥꯏꯕ꯭ꯔꯥ ꯃꯥꯒꯤ
ꯑꯣ ꯏꯆꯦ ꯃꯥꯅ ꯀꯩꯅꯣꯗ ꯑꯦꯟꯊ꯭ꯔꯣ ꯀꯣꯂꯣꯁꯤꯗ
ꯐꯣꯂꯣ ꯀꯦꯝ ꯃꯥ ꯅꯍꯥꯃꯨꯛ ꯏꯪꯂꯤꯁ ꯁꯥꯏꯕꯔ ꯂꯦꯡꯒ꯭ꯨꯋꯖ ꯀꯩꯅꯣꯝ ꯑꯃꯗꯤ ꯍꯥꯏꯈꯤ ꯀꯨꯝ ꯇꯧꯔ ꯑꯦꯟꯊ꯭ꯔꯣ ꯑꯣꯢꯔꯦ
ꯍꯣ ꯍꯣꯢ ꯑꯦꯟꯊ꯭ꯔꯣꯅꯤ ꯃꯥ
ꯎꯝ
ꯃꯥꯁꯨ ꯀꯦꯝ ꯇ ꯐꯥꯎꯗ꯭ꯔꯤꯕꯅꯦꯕ ꯀꯋꯦꯠꯀꯤꯗ ꯁꯨꯝ ꯑꯗꯨꯝ ꯌꯥꯎꯔꯁꯨ ꯌꯥꯏ ꯌꯥꯎꯗ꯭ꯔꯁꯨ ꯌꯥꯏ ꯁꯨꯝ ꯌꯦꯡꯍꯧꯕꯅꯦꯕ
ꯎꯝ
ꯏꯃꯥ ꯗꯥꯎ ꯌꯥꯔꯦ ꯑꯗꯨ ꯃꯥꯁꯨ ꯍꯥꯏꯗꯤ ꯑꯩꯗꯤ ꯑꯗꯨꯝ ꯐꯥꯎꯔ ꯀꯣꯏ ꯑꯣꯏꯅ ꯆꯪꯍꯟꯅꯤꯡꯕꯗꯣ
ꯎꯝ ꯑꯗꯨꯅ ꯐꯩ ꯐꯥꯎꯒ ꯑꯗꯣ ꯍꯥꯏꯕ ꯋꯥꯅꯤ ꯀꯣꯏꯠꯇꯨꯁꯨ ꯊꯣꯏ ꯉꯥꯝꯗꯅ ꯑꯃꯨꯛ ꯃꯊꯪꯗ ꯊꯥꯒꯦ ꯍꯟꯗꯛ ꯐꯥꯎꯁꯨ ꯃꯥꯏ ꯀꯩꯅꯣ ꯇꯧꯖꯔꯛꯄꯅꯤ ꯍꯥꯏꯥꯅꯗꯩꯅ ꯂꯩꯊꯣꯛ ꯎꯔꯖꯣ ꯑꯃꯨꯛ ꯕꯦꯔꯥ ꯄꯥꯔꯛꯇꯤꯅꯤ ꯆꯪꯍꯧꯗ꯭ꯔꯁꯨ ꯅꯠꯇ꯭ꯔꯥ ꯃꯊꯪꯗ ꯀꯅꯥ ꯈꯪꯅꯤ ꯇꯝꯕ ꯉꯝ ꯀꯃꯅꯤꯅ
ꯎꯝ
ꯈꯪꯗꯦ ꯑꯃꯔꯣꯝꯗ ꯆꯪꯍꯧꯕꯗꯕꯨꯗꯤ ꯐꯔꯦ
ꯐꯔꯦ ꯑꯃꯔꯣꯝꯗꯗꯤ ꯑꯃꯨꯛ
ꯎꯝ ꯑꯗꯣ ꯃꯥꯁꯨ ꯍꯧꯖꯤꯛꯇꯤ ꯇꯧꯗꯦ ꯌꯦꯒꯣ ꯑꯃꯨꯛ ꯀꯣꯔꯁ ꯋꯥꯥꯛꯅꯤ ꯑꯗꯨꯅꯤꯅ ꯂꯥꯏꯛꯇꯤ ꯒ꯭ꯌꯥꯟ ꯇꯥꯔꯝꯃꯔꯣꯏ ꯁꯣꯝ ꯅꯥꯀꯟꯒꯤ ꯇꯥꯎ ꯍꯥꯞꯅꯤ ꯀꯣꯔꯁ ꯋꯥꯛꯁꯨ ꯑꯦꯛꯖꯥꯝ ꯇꯧꯅꯤ ꯈꯣꯡ
ꯍꯣꯏ ꯍꯣꯏ ꯃꯥꯅꯦ ꯑꯗꯩ ꯀ꯭ꯂꯥꯁ ꯑꯃꯨꯛ ꯆꯠꯄ ꯈꯣꯠꯄ ꯇꯧꯕꯅꯤꯅ
ꯎꯝꯝ ꯑꯗꯨꯝ ꯇꯧꯔꯝꯗꯦ ꯑꯗꯨꯅ ꯕꯔꯥꯗꯤ ꯀꯥꯔꯦ ꯎ
ꯏꯆꯦꯁꯨ ꯆꯥ ꯊꯣꯛꯇ ꯉꯥꯏꯔꯣ
ꯆꯥꯛ ꯇꯣꯛꯄꯗ ꯉꯥꯏꯔꯦ ꯑꯗꯩ ꯅꯪ ꯑꯃꯨꯛ ꯇꯨꯝꯃꯝꯝ ꯅꯠꯇ꯭ꯔꯒꯅ ꯑꯩꯁꯦ ꯐꯠ ꯐꯠ ꯃꯦꯁꯦꯁ ꯊꯥꯔꯛꯏꯅꯦ ꯊꯦꯡꯉꯕꯅꯤꯅꯅ
ꯕꯤꯗꯤꯑꯣ ꯁꯨꯝ ꯌꯦꯡꯉꯝꯕ ꯑꯗꯒꯤ ꯍꯥꯏꯐꯦꯠꯇꯪ ꯇꯨꯝꯗ ꯂꯩꯔꯝꯃꯤ ꯑꯗꯨꯗꯒꯤ ꯑꯗꯨꯝ ꯃꯦꯁꯦꯁꯇꯣ ꯎꯏ ꯑꯗꯨꯝ ꯐꯣꯟ ꯌꯦꯡꯕ ꯌꯦꯡꯉꯒ ꯎꯔꯤ ꯁꯥꯏ ꯇꯧꯔꯝꯕꯅꯤꯗ ꯑꯩ ꯏꯆꯦꯗꯣ ꯂꯣꯏꯗ꯭ꯔꯤ ꯁꯥꯥꯠꯂꯅ ꯎꯝ
ꯆꯥꯛ ꯇꯣ ꯑꯉꯥꯡꯈꯩ ꯐꯦꯡꯍꯜꯂꯕ ꯎꯝ ꯍꯥꯏꯗꯤ ꯊꯦꯡꯉꯛꯑꯗꯤ ꯅꯣꯏ ꯂꯥꯢꯔꯤꯛ ꯄꯥꯅꯤꯡ ꯑꯃ ꯃꯇꯝꯗꯨ ꯀꯩꯅ ꯇꯧꯕꯅꯤꯅ ꯌꯥꯝ ꯊꯦꯡꯅꯁꯨ ꯊꯕꯛ ꯀꯩꯅ ꯇꯧꯅꯕꯅꯤꯅ
ꯑꯣ ꯏꯆꯦ ꯅꯪ ꯑꯗꯨꯗꯤ ꯀꯩ ꯅꯨꯃꯤꯠꯇ ꯂꯥꯛꯇꯣꯏꯅꯣ
ꯀꯩ ꯅꯨꯃꯤꯠꯇ ꯍꯥꯏꯁꯦ ꯍꯌꯦꯡ ꯍꯌꯦꯡꯗꯤ ꯂꯥꯛꯑꯔꯣꯏꯕ ꯎꯝ ꯍꯥꯡꯆꯤꯠꯀꯨꯝꯕ ꯂꯥꯛ ꯁꯤꯔ ꯇꯧꯕꯅꯦꯕ
ꯎꯝ
ꯑꯗꯨꯅ ꯍꯌꯦꯡꯗꯤ ꯑꯃꯨꯛ ꯑꯩ ꯍꯖꯤꯡ ꯄꯣꯛꯠꯂꯣ ꯀꯩꯣ ꯃꯔꯥꯡ ꯃꯔꯥꯡ ꯂꯩꯗꯣꯔꯔꯕ
ꯑꯣ ꯀ ꯏꯆꯦꯍꯣꯏꯒꯤꯗ
ꯑꯥ ꯑꯩꯈꯣꯏ ꯁꯤ ꯃꯅꯥꯛꯇ ꯃꯅꯥꯛ ꯍꯥꯏꯗꯤ ꯈꯔꯕꯨꯗꯤ ꯌꯥꯝ ꯂꯥꯞꯄꯕꯨꯗꯤ ꯅꯠꯇꯦꯕ ꯏꯃꯥꯟꯅꯕꯤ ꯑꯃꯅ ꯅꯍꯥꯟꯋꯥꯏꯒꯤ ꯇꯦꯟꯒꯤ ꯍꯥꯏ ꯁ꯭ꯀꯨꯜꯒꯤ ꯏꯃꯥꯟꯅꯕꯤ ꯑꯃ ꯑꯣꯏꯕ ꯆꯠ꯭ꯇꯔꯥꯒꯁꯨ ꯐꯖꯔꯣꯏ ꯂꯩꯀꯥꯏꯃꯛꯇꯤ ꯅꯠꯇꯦ ꯑꯗ ꯈꯔꯗꯤ ꯅꯛꯅꯩꯌꯦꯕ ꯑꯗꯨꯅ ꯆꯠꯇꯄꯁꯨ ꯐꯖꯗꯦ ꯏꯆꯦ ꯍꯣꯏꯒꯤꯗꯁꯨ ꯀꯩꯁꯨ ꯃꯣꯏꯗꯨ ꯂꯣꯏ ꯂꯥꯛꯈꯤꯕ ꯀꯖꯤꯅ ꯆꯠ ꯂꯥ ꯀꯦꯅ
ꯑꯣ
ꯑꯗꯨꯒꯤꯅꯤꯗ ꯎꯝ ꯍꯣꯏ ꯍꯣꯏ ꯑꯗꯣ ꯑꯩ ꯑꯃꯨꯛ ꯊꯝꯒꯤꯒꯦ
ꯎꯝ ꯍꯣꯏ ꯍꯣꯢ ꯆꯦ
ꯎꯝ ꯊꯝꯃꯦ ꯊꯝꯃꯦ
ꯍꯣ ꯍꯣꯏ
ꯎꯝ